ꯍꯜꯂꯣ
ꯍꯜꯂꯣ꯫
ꯎꯝ ꯇꯥꯔꯦ
ꯍꯧꯖꯤꯛꯀꯤꯗꯨ ꯃꯁꯤꯡ ꯀꯥꯎꯟ ꯇꯧꯔꯝꯗꯦꯅꯦ
ꯑꯅꯤ ꯑꯅꯤꯕꯛꯀꯤ ꯂꯩꯕꯒꯤ ꯇꯧꯕꯅꯦꯕ꯫ ꯣ ꯑꯃꯗꯤ ꯃꯁꯤꯡ ꯊꯤꯕꯤꯒꯗ꯭ꯔꯥ ꯍꯥꯏꯔꯒ ꯊꯤꯕꯤꯗ ꯂꯩꯔꯦ
ꯇꯩꯁꯨ ꯇꯨꯏꯁꯨꯃꯦ꯫
ꯇꯥꯛꯁꯇꯣ ꯃꯁꯤꯡ ꯀꯥꯎꯟ ꯆꯠꯂꯝꯗꯦ ꯍꯥꯏꯕ
ꯍꯣꯏ ꯍꯣꯏ ꯀꯩꯗꯧꯔꯤꯅꯣ
ꯅꯪꯒꯤ ꯀꯣꯛꯀꯤ ꯋꯥꯈꯜꯅ ꯑꯃ ꯊꯝꯅ ꯃꯥꯟꯅꯦꯅ
ꯁꯣꯅꯣ ꯈꯔ ꯆꯨꯔꯕ ꯈꯪꯗꯦ ꯑꯩꯁꯦ ꯀꯩꯗꯧꯔꯤꯅꯣ꯫
ꯎꯟꯅ ꯂꯧꯒꯅꯤꯅ ꯀꯔꯤ ꯀꯔꯥ ꯑꯞꯗꯦꯠ ꯇꯧꯕ ꯌꯥꯕ ꯇꯧꯕ ꯂꯩꯔꯤꯅꯤꯗ ꯀꯣꯜ ꯇꯧꯕꯁꯨ ꯌꯥꯗꯦ ꯑꯗꯨꯅ
ꯎꯝ ꯑ꯫ ꯋꯥꯔꯤ ꯂꯤꯕꯤꯌꯨꯔꯥ
ꯎꯝ
ꯀꯔꯝꯕ ꯋꯥꯔꯤꯖꯥꯠ ꯂꯤꯕꯤꯌꯔꯣ
ꯑꯦ ꯑꯇꯣꯕꯨꯗꯤ ꯅꯪꯅ꯫ ꯑꯁꯤ ꯋꯥꯔꯤ ꯂꯤꯅꯤꯡꯉꯦ ꯍꯥꯏꯅ ꯈꯟꯕ ꯋꯥꯔꯤꯗꯣ ꯂꯤꯒꯗꯕꯅꯤꯅꯦ ꯑꯩꯅ ꯑꯁꯤꯒꯤ ꯋꯥꯔꯤ ꯑꯁꯤꯒꯤ ꯋꯥꯔꯤ ꯍꯥꯏꯔꯗꯤ ꯂꯥꯁꯇ ꯑꯗꯨꯗꯤ ꯄꯩꯁꯥ ꯄꯤꯌꯨ ꯍꯥꯏꯗꯧ ꯃꯥꯥꯟꯂꯩ
ꯑꯩꯅ ꯑꯗꯨꯗꯤ ꯅꯤꯡꯁꯤꯡꯕ ꯋꯥꯔꯤ ꯑꯃ ꯂꯤꯅꯤꯕꯤꯒꯦꯀꯣ ꯅꯣꯛꯄꯕꯨꯗꯤ ꯅ__ ꯅꯤꯡꯉꯔꯣꯏꯗ ꯑꯗꯨꯕꯨ ꯑꯗꯨꯝ ꯂꯤꯕꯤꯒꯦꯕꯀꯣ꯫ ꯃꯇꯝ ꯑꯃꯁꯤꯗ꯫ ꯃꯆꯥ ꯅꯨꯨꯄꯥ ꯑꯃ ꯂꯩꯔꯝꯃꯦ ꯌꯦ ꯃꯄꯥꯡꯜꯁꯤꯗ ꯌꯥꯝꯅ ꯉꯥꯏ ꯇꯧꯒꯟꯕ ꯃ ꯃꯆꯥꯁꯤꯅ ꯃꯄꯥꯁꯤꯗ ꯀꯦꯝꯄꯤꯡ ꯄꯨꯕꯤꯌꯣ ꯀꯦꯝꯄꯤꯡ ꯄꯨꯕꯤꯌꯣ ꯑꯗꯨꯝ ꯅꯤꯉꯥꯏ ꯇꯧꯕ ꯑꯗꯨꯕꯨ ꯃꯄꯥꯁꯤꯅꯗꯤ ꯍꯥꯏꯗꯤ ꯃꯆꯥꯁꯤ ꯌꯣꯛꯅꯕ ꯍꯣꯠꯅꯕꯗ__ ꯁꯨꯗꯕ ꯌꯥꯗꯦ ꯃꯆꯥꯥꯁꯦ ꯂꯥꯏꯔꯤꯛ ꯇꯝꯍꯟꯅꯕ ꯍꯣꯠꯅꯕꯗ ꯁꯨꯗꯕ ꯌꯥꯗꯦꯗꯅ ꯄꯩꯁꯥ ꯇꯥꯟꯗ ꯇꯥꯟꯗꯕ ꯌꯥꯗꯦꯗꯅ ꯑꯗꯨꯅ ꯃꯄꯥꯁꯤꯦ ꯊꯕꯛ ꯀ ꯁꯪꯗꯕ ꯍꯥꯏꯇꯥꯔꯦꯅꯦ꯫ ꯀꯦꯝꯄꯤꯡ ꯄꯨꯕꯤꯗꯣꯏꯗꯣ ꯑꯗꯒꯤ ꯃꯄꯥꯁ ꯅ ꯑꯩ ꯁꯪꯗ꯭ꯔꯤ ꯁꯪꯗ꯭ꯔꯤꯅ ꯑꯗꯨꯝ ꯍꯥꯏꯕ ꯑꯗꯨꯃ__ ꯆ ꯆꯅꯗꯤ ꯌꯥꯝ ꯉꯥꯏꯗꯤ ꯇꯧꯔꯛꯈ꯭ꯔꯦꯕꯀꯣ꯫
ꯎꯝ
ꯑꯗꯨ ꯅꯣꯡꯃꯁꯦ ꯃꯥꯁꯦ ꯊꯕꯛꯁꯨ ꯁꯨꯅ ꯃꯄꯥꯁꯦ ꯋꯥꯈꯜ ꯈꯔ ꯂꯩꯌꯦ꯫ ꯑꯁ ꯏꯆꯥ ꯅꯨꯨꯄꯥꯁꯦ꯫ ꯀꯦꯝꯄꯤꯡ ꯆꯠꯅꯤꯡꯉꯦ ꯆꯠꯅꯤꯡꯉꯦꯅ ꯍꯥꯏꯔꯛꯄꯁꯤ ꯌꯥꯝ ꯀꯨꯏꯈ꯭ꯔꯦ ꯑꯗꯨꯕꯨ__ ꯑꯩꯅ ꯊꯕꯛꯁꯤꯅ ꯍꯦꯟꯅ ꯃꯔꯨ ꯂꯧꯔꯒ ꯏꯆꯥ ꯅꯨꯄꯥꯒꯤ ꯑꯄꯥꯝꯕꯁꯨ ꯅꯣꯡ ꯐꯥꯗꯣꯛ ꯐꯥꯎ ꯇꯧꯕꯤꯌꯨ ꯉꯝꯗꯦ ꯈꯣꯠꯇꯦ ꯅ ꯈꯜꯂꯛꯄꯖꯥꯠꯅꯦ ꯑꯗꯨꯅ ꯃꯣꯏꯒꯤꯗꯃꯛꯇ ꯄꯩꯁꯥ ꯇꯥꯟꯕ ꯈꯣꯠꯄꯁꯤꯁꯨ ꯃꯔꯨꯅꯤ ꯑꯗꯨꯕꯨ ꯃꯣꯏꯒꯤ ꯃꯅꯤꯡ ꯊꯨꯡ ꯍꯟꯕꯁꯤꯁꯨ ꯑ ꯑꯐꯕ ꯃꯈꯜ ꯑꯃꯅꯦ ꯈꯟꯗꯅꯅꯦ ꯃꯥꯁꯦ
ꯑ ꯃꯆꯥꯅꯨꯄꯥ ꯏꯁꯀꯨꯜ ꯍꯜꯂꯛꯄ ꯉꯥꯏꯔꯦꯌꯦ ꯃꯆꯥꯅꯨꯄꯥ ꯏꯁ꯭ꯀꯨꯜ ꯍꯜꯂꯛꯄ ꯀꯥꯟꯁꯤꯗ ꯏꯆꯥ ꯅꯨꯨꯄꯥ ꯅꯪ ꯀꯦꯝꯄꯤꯡ ꯆꯠꯅꯤꯡꯉꯦ ꯍꯥꯏꯕꯗꯣ ꯉꯁꯤꯗꯤ ꯄꯨꯕꯤꯔꯒꯦ ꯅ ꯍꯥꯏꯕꯖꯥꯠꯅꯦ ꯑꯗꯨꯝ ꯀꯥꯟꯁꯤꯗ ꯃꯆꯥꯅꯨꯄꯥꯁꯤ ꯌꯥꯝ ꯍꯔꯥꯎꯔꯦꯌꯦ ꯍꯥꯏꯗꯤ ꯌꯥꯝ ꯆꯠꯅꯤꯡꯅ ꯂꯩꯕꯗꯣ ꯄꯨꯕꯤꯔꯒꯦꯒ ꯍꯥꯏꯔꯛ ꯄꯗꯨꯗ ꯑꯗꯨꯗꯩꯗꯤ ꯅꯣꯏ ꯕꯥꯆꯧꯈꯣꯏꯗ ꯇꯦꯟꯗꫭ ꯂꯧꯔꯨꯔꯣ ꯏꯕꯥꯅꯤ ꯀꯦꯝꯄꯤꯡ ꯂꯩꯕꯗ ꯇꯨꯝ ꯇꯨꯝꯐꯝ ꯑꯣꯏꯅꯕꯅ ꯍꯥꯏꯔꯒ ꯊꯥꯈ꯭ꯔꯕꯖꯥꯠꯅꯤ ꯃꯆꯥꯅꯨꯄꯥꯁꯤ ꯌꯥꯝ ꯍꯔꯥꯎ ꯍꯔꯥꯎꯅ ꯆꯠꯈ꯭ꯔꯦꯌꯦ ꯆꯠꯄꯁꯤꯗ ꯑ ꯇꯦꯟꯁꯦ ꯋꯥꯏꯔꯛꯈ꯭ꯔꯦ ꯋꯥꯏꯔꯛꯑꯒ ꯃꯄꯥꯒ ꯃꯕꯥꯏꯅꯤꯁꯦ ꯑ ꯃꯆꯥꯁꯦ ꯍꯦꯛ ꯂꯥꯛꯄꯒ ꯕꯕꯥ ꯆꯠꯂꯁꯦ ꯆꯠꯂꯁꯦꯅ ꯇꯧꯔꯦꯌꯦ ꯑꯗꯨ ꯃꯄꯥꯁꯤꯅ ꯉꯥꯏꯈꫭ ꯉꯥꯏꯈꫭ ꯑ ꯌꯦꯟꯁꯦ ꯑꯝꯇ ꯊꯣꯡꯈꯤꯁꯦ ꯑꯗꯨꯒ ꯆꯠꯁꯦ ꯅ ꯍꯥꯏꯕ ꯖꯥꯠꯅꯤ ꯏꯕꯥꯏꯅꯤ ꯍꯣꯔꯦꯟ ꯃꯐꯝ ꯌꯧꯔꯀꯥꯟꯗ ꯆꯥꯅꯕꯅ ꯍꯥꯏꯕꯖꯥꯠꯅꯦ ꯍꯣꯏ ꯍꯣꯏ ꯑꯗꯨꯗꯤ ꯊꯣꯡꯉꯣ ꯑꯩ ꯂꯣꯏꯁꯤ ꯂꯨꯔꯒꯦ ꯐꯤꯔꯣꯟ ꯂꯩꯁꯜꯂꯨꯔꯒꯦ ꯍꯥꯏꯅ ꯃꯆꯥꯁꯤ ꯆꯪꯈ꯭ꯔꯦꯌꯦ ꯑꯗꯩꯗꯤ ꯌꯦꯟ ꯊꯣꯡꯕꯁꯦ ꯄꯨꯔꯒ ꯃꯕꯥꯅꯤꯁꯦ ꯇꯨꯔꯦꯟ ꯃꯄꯥꯟ ꯑꯃꯁꯤꯗ ꯑ ꯂꯩꯔꯖꯥꯠꯅꯦ ꯀꯦꯝꯄꯤꯡꯁꯦ ꯑꯗꫭ ꯇꯨꯔꯦꯟ ꯋꯥꯡꯔꫭꯝꯁꯤꯗ ꯈꯨꯟ ꯑꯃꯕꯨꯗꯤ ꯇꯥꯏ ꯍꯥꯏꯌꯦꯕꯀꯣ ꯑꯗꯨꯒ ꯑꯥ ꯃꯕꯥꯅꯤꯁꯦ ꯆꯥꯕ ꯌꯥꯕ ꯆꯥꯔꯒ ꯇꯨꯝꯊꯔ ꯃꯥꯜꯂꯦ ꯌꯦꯟ ꯌꯦꯟ ꯌꯨꯝꯗ ꯂꯣꯏꯕ ꯌꯦꯟ ꯆꯥꯕꯁꯦ ꯑ ꯍꯛꯆꯥꯡ ꯌꯥꯝ ꯐꯩ ꯍꯥꯏꯗꯅ ꯇꯨꯝꯕ ꯈꯣꯠꯄꯁꯨ ꯗꯨ ꯌꯥꯝ ꯅꯨꯡꯉꯥꯏꯅ ꯍꯥꯏꯗꯅꯀꫭ ꯑꯗꯣ ꯆꯥꯛ ꯐꯖꯅ ꯆꯥꯔꯨꯔꯕꯅꯤꯅ ꯃꯕꯥꯅꯤꯁꯦ ꯐꯖꯅ ꯇꯨꯝꯃꯖꯥꯠꯅꯤ ꯇꯨꯝꯃ ꯀꯥꯟꯁꯤꯗ ꯋꯌꯔ ꯃꯄꯥꯁꯦ ꯃꯤꯀꯞ ꯊꯣꯔꯛꯑꯖꯥꯠꯅꯦꯕꯀꯣ ꯃꯤꯀꯞ ꯊꫭꯛꯂꯛꯄꯁꯤꯗ ꯑꯥ ꯊꯋꯥꯟꯃꯤꯆꯥꯛ ꯃꯌꯥꯝꯁꯤ ꯎꯔꯕ ꯊꯥꯅꯦ ꯊꯋꯥꯟꯃꯤꯆꯥꯛ ꯃꯌꯥꯝꯁꯤ ꯎꯔꯕ ꯑꯗꯩꯗꯤ ꯃꯄꯥꯁꯦ ꯃꯆꯥꯅꯨꯄꯥꯁꯤꯗ ꯍꯧꯗꯣꯛꯑꯖꯥꯠꯅꯤ ꯏꯆꯥꯅ ꯄꯥ ꯏꯆꯥ ꯅꯨꯄꯥ ꯍꯧꯒꯠꯂꯣ ꯍꯧꯒꯠꯂꯣꯅ ꯑꯗꯣ ꯃꯆꯥ ꯅꯨꯨꯄꯥꯁꯦ ꯀꯩꯗꯧꯔꯒꯦ ꯕꯕꯥꯅ ꯍꯥꯏꯌꯦꯌꯦ ꯑꯗꯨꯒ ꯃꯊꯛ ꯌꯦꯡꯈꯠꯂꯣꯅ ꯍꯥꯏꯕꯖꯥꯠꯅꯤ ꯃꯊꯛ ꯌꯦꯡꯈꯠ ꯈꯂꯣ ꯍꯥꯏꯌꯦꯡꯈꯠꯂꯦꯌꯦ ꯑꯗꯣ ꯃꯄꯥꯁꯤꯅ ꯀꯩ ꯎꯒꯦꯅ ꯍꯪꯕ ꯖꯥꯠꯅꯦ ꯃꯆꯥꯅꯨꯄꯥꯗꯨꯗ
ꯎꯝ
ꯑꯗꯣ ꯃꯆꯥꯅꯨꯄꯥꯗꯨꯅ ꯊꯋꯥꯟꯃꯤꯆꯥꯛ ꯎꯋꯦ ꯍꯥꯏꯕꯖꯥꯠꯅꯦ ꯊꯥ ꯊꯥ ꯑꯃꯁꯨꯡ ꯊꯋꯥꯟꯃꯤꯆꯥꯛ ꯎꯏ ꯍꯥꯏꯕꯖꯥꯠꯅꯦꯕꯀꯣ ꯑꯗꯨ ꯀꯩꯒꯤ ꯎꯔꯤꯅꯣ ꯅꯃꯨꯛ ꯅꯨꯄꯥꯁꯤꯅ ꯍꯪꯕ ꯖꯥꯠꯅꯦꯕꯀꯣ
ꯎꯝ
ꯗꯣ ꯑꯈꯣꯏꯅ ꯑꯁꯤ ꯊꯥ ꯊꯋꯥꯟꯃꯤꯆꯥꯛ ꯎꯔꯤꯁꯦ ꯑꯩꯈꯣꯏꯕꯨ ꯁꯦꯝꯕꯤꯕ ꯏꯁꯣꯔꯅ__ ꯃꯥꯅ ꯃꯥꯒꯤ ꯈꯨꯠꯁꯦꯝꯅꯦ ꯑꯗꯣ ꯃꯥꯅ ꯁꯦꯝꯕꯤꯕꯒꯤ ꯃꯄꯥꯟꯗ ꯑꯩꯈꯣꯏ ꯎ ꯐꯪꯉꯤꯅꯦ ꯈꯣꯠꯂꯤꯅꯦꯅ ꯑꯗꯨꯃꯥꯏꯅ ꯍꯥꯏꯕꯖꯥꯠꯅꯤ
ꯎꯝ
ꯃꯄꯥꯁꯤꯅ ꯑꯗꯨꯃꯥꯏ ꯍꯥꯏꯌꯦ ꯏꯆꯥꯒꯤꯗꯃꯛꯇ ꯏꯆꯥ ꯀꯧꯅꯕꯒꯤꯗꯃꯛꯇ ꯃꯇꯤꯛ ꯆꯥꯗꯕ ꯅꯪ ꯏꯕꯥꯅꯤꯒꯤ ꯇꯦꯟꯗꯨ ꯏꯕꯥꯅꯤꯒꯤ ꯇꯦꯟ ꯍꯨꯔꯥꯟꯈ꯭ꯔꯦꯅ ꯍꯥꯏꯌꯦꯌꯦ
ꯃꯄꯥꯅ ꯍꯥꯏꯍꯟꯅꯤꯡꯉꯤꯗꯨꯗꯤ ꯍꯥꯏꯗꯤ ꯃꯕꯥꯅꯤ ꯇꯦꯟ ꯇꯦꯟ ꯈꯜꯂꯒꯗꯤ ꯇꯨꯝꯊꯔꯀꯥꯟꯗ ꯇꯦꯟꯗꯣ ꯇ꯭ꯔꯥꯟꯁꯄꯦꯔꯦꯟꯃꯛꯇꯤ ꯅꯠꯇꯕꯅꯤꯅ ꯊꯥꯒꯨꯝꯕ ꯀꯩꯀꯩꯒꯨꯝꯕꯗꯣ ꯎꯗ꯭ꯔꯦꯗꯅ ꯑꯗꯨꯕꯨ
ꯇꯦꯟꯗꯣ ꯍꯨꯔꯥꯟꯈ꯭ꯔꯕꯅꯦꯅ ꯎꯔꯦꯗꯅ ꯑꯗꯣ ꯃꯄꯥꯅ ꯍꯥꯏꯅꯤꯡꯉꯤꯁꯤꯗꯤ ꯏꯕꯥꯅꯤꯒꯤ ꯇꯦꯟꯗꯣ ꯍꯨꯔꯥꯟꯈ꯭ꯔꯦꯅ ꯃꯆꯥꯅꯨꯄꯥꯁꯤꯗ ꯍꯥꯏꯍꯟꯅꯤꯡꯕ ꯖꯥꯠꯅꯦꯕꯀꯣ
ꯎꯝ
ꯑꯗꯨꯒ ꯃꯆꯥꯅꯨꯄꯥꯁꯤꯅ ꯒ꯭ꯌꯥꯟ ꯇꯥꯗꯕꯤꯗ ꯀꯩꯀꯩꯅꯣ ꯉꯥꯡ ꯂꯩꯕꯗꯨꯗ ꯃꯄꯥꯖꯦ ꯁꯥꯎꯅꯤꯡꯉꯖꯥꯅꯦ ꯏꯆꯥꯒꯤꯗꯃꯛ ꯇꯧꯅꯤꯡꯉꯥꯏ ꯃꯇꯤꯛ ꯆꯥꯗꯕ ꯕꯨꯗꯨ ꯏꯕꯥꯅꯤꯗꯒꯤ ꯇꯦꯟ ꯍꯨꯔꯥꯟꯈ꯭ꯔꯦꯅ ꯍꯦꯛ ꯍꯥꯏꯌꯦꯌꯦ
ꯁꯨꯗ
ꯅꯣꯛꯅꯤꯡꯕ꯭ꯔꯣ ꯅꯣꯛꯅꯤꯡꯗꯕ꯭ꯔꯣ
ꯅꯪ ꯎꯋꯥꯔꯔꯤ ꯂꯤꯕꯕ ꯌꯥꯝ ꯍꯩꯅꯦ
ꯊꯥꯒꯠꯆꯔꯤ
ꯑꯩꯁꯨ ꯋꯥꯔꯤ ꯂꯤꯕ ꯍꯩꯅꯤꯡꯉꯦ
ꯎꯝ ꯌꯥꯝ ꯍꯩꯔꯝ ꯍꯩꯔꯤꯗꯨꯗꯤ ꯅꯪꯁꯨ ꯑꯩꯗꯤ ꯋꯥꯔꯤ ꯂꯤꯕ ꯍꯩꯇꯕꯅꯦꯗ
ꯋꯥꯔꯤ ꯂꯤꯕ ꯍꯩꯕ ꯍꯥꯏꯕꯕꯨ ꯍꯧꯖꯤꯛ ꯂꯤ ꯋꯥꯔꯤꯗ
ꯎꯝ
ꯌꯥꯝ ꯀꯨꯞꯃ ꯃꯊꯪ ꯃꯊꯪ ꯊꯋꯥꯏ ꯌꯥꯎꯅ ꯂꯤꯕ ꯉꯝꯃꯦꯕ
ꯑꯥ
ꯍꯥꯏꯗꯤ ꯊꯋꯥꯏ ꯆꯪꯕ ꯉꯝꯗꯦ ꯋꯥꯔꯤ ꯂꯤꯕꯗꯥ
ꯑꯣ ꯃꯤꯛ ꯎꯏꯁꯤꯜꯂꯒ ꯂꯤꯌꯣ
ꯑꯗꯨꯁꯨ ꯅꯠꯇꯦ ꯋꯥꯔꯤ ꯂꯤꯈ꯭ꯔꯗꯤ ꯂꯥꯁꯇ ꯄꯣꯏꯟꯗ ꯑꯩꯈꯣꯏꯗꯤ ꯄꯣꯏꯟ ꯄꯣꯏꯟꯇ ꯉꯥꯡꯅꯤꯡꯕꯅꯤꯅ
ꯎꯝ
ꯍꯛ ꯍꯦꯛ ꯍꯧꯔꯒ ꯄꯣꯏꯟ ꯂꯥꯁꯇ ꯂꯣꯏꯕꯒꯤ ꯋꯥꯔꯤꯔꯤꯗ ꯍꯥꯎꯅꯤ
ꯑꯥ
ꯑꯗ ꯃꯔꯣꯏ ꯍꯥꯞꯄꯁꯨ ꯍꯩꯇꯦ ꯁꯥꯡꯅ ꯂꯤꯕꯁꯨ ꯍꯩꯇꯦ ꯇꯥꯅꯤꯡꯒꯗꯕ ꯃꯑꯣꯡꯁꯨ ꯍꯥꯏꯕ ꯍꯩꯇꯦ
ꯑꯝ
ꯋꯥ ꯉꯥꯡ ꯑꯃꯒ ꯇꯟꯕꯁꯤꯒꯀꯣ
ꯎꯝ
ꯀꯨꯞꯅ ꯅꯠꯇ꯭ꯔꯒ ꯇꯥꯕ ꯅꯨꯡꯉꯥꯏꯅꯕ ꯑꯃꯗ ꯆꯣꯡꯊꯣꯛꯏ ꯑꯃꯗ ꯆꯣꯡꯊꯣꯛꯏ
ꯎꯝ
ꯉꯥꯡꯕꯗ ꯇꯟꯕ
ꯎꯝ
ꯑꯩ ꯑꯗꯨꯅꯦ ꯑꯩ ꯋꯥꯔꯤ ꯁꯥꯔꯗꯤ ꯋꯥꯔꯤ ꯂꯤꯔꯗꯤ ꯑ ꯃꯤꯅ ꯈꯪꯕ ꯅꯨꯡꯉꯥꯏꯅꯕ ꯍꯥꯏꯅ
ꯎꯝ
ꯀꯣꯏ ꯊꯦꯠ ꯊꯦꯠꯂꯒ ꯇꯧꯕ ꯖꯥꯠꯇꯣ
ꯎꯝ
ꯑꯩ ꯇꯧ ꯇꯧꯗꯦ
ꯎꯝ
ꯁꯝ ꯁꯝꯅ ꯗꯣ ꯋꯥꯔꯤ ꯂꯤꯕꯒꯤ ꯄꯥꯡꯒꯟꯁꯤ ꯑꯩꯉꯣꯟꯗ ꯂꯩꯇꯕ ꯍꯥꯏꯇꯥꯔꯦ
ꯎꯝ
ꯋꯥꯔꯤ ꯂꯤꯕ ꯍꯩꯅꯤꯡꯉꯦ ꯍꯩꯇꯕꯒꯤꯅꯦ ꯋꯥꯔꯤ ꯂꯤꯕ ꯍꯩꯔꯗꯤ ꯑꯩꯒꯤ ꯊꯕꯛꯇꯁꯨ ꯌꯥꯝꯅ ꯀꯣꯝꯃꯣꯏꯗꯔꯣ
ꯃꯥꯅꯦ
ꯑꯗꯣ ꯋꯥꯔꯤ ꯂꯤꯕ ꯇꯟꯕꯁꯦ
ꯎꯝ
ꯃꯁꯤ ꯑꯩꯒꯤ ꯕꯦꯔꯥ ꯑꯃꯅꯤ
ꯎꯝ
ꯋꯥꯔꯤ ꯂꯤꯕ ꯍꯩꯕ ꯍꯥꯏꯕꯁꯦ
ꯑꯥ
ꯋꯥꯔꯤ ꯈꯛ ꯅꯠꯇꯦꯕ ꯑ ꯍꯤꯡꯉꯤꯕ ꯄꯨꯟꯁꯤꯒꯤ ꯑꯁꯨꯃꯥꯏꯅ ꯇꯧꯔꯦ ꯁꯨꯃꯥꯏꯅ ꯇꯧꯔꯦ ꯑꯩꯈꯣꯏ ꯏꯃꯨꯡꯗ ꯑꯗꯨꯃꯥꯏꯅ ꯇꯧꯔꯦ ꯀꯃꯥꯏ ꯇꯧꯔꯤꯕ꯭ꯔꯥ ꯑꯃꯒ ꯑꯃꯒ ꯐꯥꯎꯅꯔꯒ ꯋꯥꯔꯤ ꯁꯥꯕꯁꯨ ꯍꯩꯕꯁꯦ ꯑꯗꯣ ꯋꯥꯔꯤ ꯂꯤꯕ ꯍꯩꯇꯕ ꯑꯩꯈꯣꯏꯗꯗꯤ ꯅꯣꯡꯃ ꯅꯪꯒꯤ ꯋꯥꯔꯤꯁꯤ ꯑꯗꯨ ꯂꯤꯕ ꯍꯩꯇꯔꯦ
ꯎꯝ
ꯑꯗꯣ ꯂꯤꯐꯝꯗꯤ ꯊꯣꯛꯄꯅꯤ ꯂꯤꯁꯨ ꯂꯤꯒꯗꯕꯅꯤ ꯋꯥꯔꯤ ꯁꯥꯒꯗꯕꯅꯤ
ꯎꯝ
ꯉꯁꯤ ꯀꯗꯥꯏ ꯆꯠꯂꯨꯕ꯭ꯔꯥꯅꯦ ꯂꯧ ꯂꯧ ꯆꯠꯂꯦ ꯂꯧ ꯆꯠꯂꯒ ꯇꯩꯔꯒ ꯍꯜꯂꯛꯑꯦ ꯋꯥꯔꯤ ꯂꯣꯏꯔꯦꯕ ꯑꯩꯅ ꯍꯥꯏꯗꯤ
ꯎꯝ
ꯋꯥꯔꯤ ꯂꯤꯕ ꯍꯩꯕꯁꯤꯡꯗꯤ ꯑꯁ ꯑꯩ ꯉꯁꯥꯏ ꯑꯌꯨꯛ ꯑꯗꯨꯋꯥꯏꯗ ꯂꯥꯛꯑꯒ ꯂꯥꯛꯄ ꯃꯇꯝꯗ ꯁꯤꯁꯤ ꯂꯩꯔꯝꯃꯦ ꯑꯗꯨ ꯃꯣꯏ ꯑꯗꯨꯃꯥꯏꯅ ꯇꯧꯔꯝꯃꯤ ꯇꯧꯔꯝꯃꯦ ꯑꯗꯨ ꯆꯠꯂꯦ ꯆꯠꯂꯦ ꯆꯠꯂꯦ ꯃꯌꯥꯝ ꯍꯥꯏꯅꯤꯕ
ꯑꯥ
ꯈꯦꯠꯅꯕ ꯍꯥꯏꯕꯁꯦ ꯁꯤꯅꯦꯕ ꯉꯁꯤꯒꯤ ꯋꯥꯔꯤ ꯍꯥꯏꯔꯣ ꯀꯗꯥꯏ ꯆꯠꯄ꯭ꯔꯥ ꯍꯥꯏꯔꯗꯤ ꯂꯧ ꯆꯠꯂꯒ ꯂꯧꯔꯤ ꯇꯩꯔꯒ ꯑꯃꯨꯛ ꯍꯥꯜꯂꯛꯑꯦ ꯂꯣꯏꯔꯦ ꯑꯩꯒꯤꯗꯤ
ꯑꯥ ꯑꯩꯁꯨ ꯌꯥꯝ ꯁꯝꯒꯟꯕꯅꯦ
ꯀꯣꯏꯕ ꯍꯥꯏꯕꯕꯨ ꯃꯔꯝ ꯂꯩꯗꯅꯀꯣ ꯀꯣꯏꯔꯒ ꯉꯥꯡꯕꯅ ꯐꯕ ꯃꯇꯝ ꯂꯩ ꯁꯝꯃꯒ ꯁꯝꯇꯛꯅ ꯄꯣꯏꯟꯗ ꯉꯥꯡꯕꯅ ꯆꯥꯟꯅꯕ ꯃꯐꯝ ꯂꯩ ꯃꯐꯝ ꯃꯠ ꯃꯇꯝ ꯍꯥꯏꯗꯨꯅꯤꯗ ꯑꯗꯨꯕꯨ ꯑꯌꯥꯝꯕꯗꯤ
ꯎꯝ
ꯀꯨꯞꯅ ꯋꯥꯔꯤ ꯁꯥꯕ ꯍꯩꯕ ꯃꯤꯗꯨꯅ ꯐꯕꯅꯤ
ꯑꯗꯨꯕꯨ ꯅꯪꯗꯤ ꯋꯥꯔꯤꯗꯣ ꯀꯣꯏꯊꯣꯛꯑꯒ ꯉꯥꯡꯕ ꯖꯥꯗ ꯅꯪ ꯄꯥꯝꯗꯦ ꯑꯩ ꯈꯪꯉꯦ
ꯄꯣꯏꯟ ꯄꯣꯏꯟ ꯉꯥꯡꯒꯗꯧꯕ ꯄꯣꯏꯟ ꯄꯣꯏꯟꯗꯨꯗ ꯗꯥꯏꯔꯦꯛ ꯗꯨꯛ ꯙꯨꯛ ꯙꯨꯛ ꯇꯧꯕꯗꯅ ꯅꯪ ꯄꯥꯝꯃꯤ ꯀ
ꯅꯪ ꯀꯃꯥꯏ ꯀꯃꯥꯏꯅ ꯈꯪꯕꯔꯥ ꯑꯩꯅ ꯍꯥꯏꯕꯒꯤ ꯈꯪꯕ꯭ꯔꯥ ꯅꯠꯇ꯭ꯔꯒ ꯑꯩꯅ ꯉꯥꯡꯕꯗꯒꯤ ꯈꯪꯕ꯭ꯔꯥ
ꯅꯪ ꯅꯪ ꯅꯪꯒꯤ ꯃꯑꯣꯡꯗꯒꯤ ꯑꯗꯨꯝ ꯈꯪꯕꯅꯦꯗ ꯍꯥꯏꯗꯤ ꯉꯪꯅ ꯉꯪꯅ ꯑ ꯉꯥꯡꯅꯔꯛꯄꯁꯦ ꯈꯪꯅꯔꯛꯄꯁꯦ
ꯎꯝ
ꯉꯔꯥꯡ ꯅꯍꯥꯟꯗꯪꯗꯤ ꯅꯠꯇ꯭ꯔꯦꯗꯅ ꯇꯅ
ꯎꯝ
ꯑꯗꯨꯒꯤ ꯁꯨꯝ ꯍꯥꯟꯅꯗꯤ ꯈꯪꯉꯝꯗꯦꯕꯀꯣ ꯑꯗꯣ ꯑꯩ ꯈꯪꯉꯛꯄ ꯅꯨꯃꯤꯠ ꯑꯃ ꯂꯩꯕ
ꯀꯃꯥꯏꯅ ꯀꯥꯂꯛꯄ꯭ꯔ
ꯑꯉꯥꯡꯕꯗ ꯀꯣꯏꯅ ꯍꯟꯖꯤꯟ ꯍꯟꯖꯤꯟꯂꯒ ꯑꯉꯥꯡꯈ꯭ꯔꯗꯤ ꯅꯪꯗꯣ ꯇꯥꯅꯤꯡꯉꯛꯇꯦꯕ ꯅꯪꯗꯣ
ꯇꯅꯤ ꯂꯥꯛꯇ
ꯇꯧꯗ꯭ꯔꯅꯦ
ꯎꯝ ꯑꯗꯨꯁꯨ ꯆꯨꯝꯃꯤ
ꯑꯥ
ꯅꯪ ꯈꯨꯝꯕ ꯃꯑꯣꯡꯗꯒꯤ ꯈꯪꯉꯦꯕ